ꯑꯣ ꯑꯣ ꯇꯥꯏꯌꯦ ꯇꯥꯏꯌꯦ
ꯇꯥꯕꯔꯣ꯫ ꯀꯩ ꯏꯟꯖꯥꯡ ꯆꯥꯒꯦ ꯇꯥꯏꯌꯦꯕ ꯀꯩ ꯇꯧꯅꯣ
ꯍꯜꯂꯣ
ꯇꯥꯏꯌꯦꯕ ꯇꯥꯏꯌꯦꯕ ꯇꯥꯕꯔꯣ
ꯍꯜꯂꯣ
ꯍꯜꯂꯣ ꯍꯜꯂꯣ ꯍꯜꯂꯣ ꯍꯅꯣ ꯍꯅꯣ ꯍꯅꯣ
ꯍꯜꯂꯣ
ꯇꯥꯗꯕ꯭ꯔꯣ
꯭ꯔꯣ
ꯍꯜꯂꯣ
ꯃꯥꯥꯏ ꯈꯣꯟꯖꯦꯜ ꯇꯥꯗꯦꯅꯦ ꯀꯔꯤꯒꯤꯔꯥ
ꯂꯣ
ꯍꯂꯣ
ꯇꯥꯕ꯭ꯔꯨ
ꯍꯜꯂꯣ
ꯍꯂꯣ
ꯏꯔꯥꯅꯤꯌꯦ ꯇꯥꯛꯁ ꯑꯃ ꯃꯥꯡꯒꯗꯧꯔꯤꯗ
ꯂꯣꯏꯔꯦꯍꯦ ꯅꯪ ꯈꯣꯅꯖꯦꯜꯁꯨ ꯇꯥꯗꯤ꯫ ꯍꯜꯂꯣ꯫ ꯇꯥꯕ꯭ꯔꯣ ꯇꯥꯕ꯭ꯔꯣ ꯇꯥꯗꯕ꯭ꯔꯣ꯫
ꯇꯥꯕꯔꯣ꯫
ꯇꯥꯏꯕ ꯇꯥꯏꯕ꯫